ꯍꯂ ꯎꯝ ꯀꯥꯏ
ꯏꯁ ꯑꯩꯗꯤ ꯇꯥꯗꯦ
ꯏꯁ ꯋꯥꯊꯤ ꯍꯧꯔꯦꯅꯦ ꯑꯣ
ꯌꯥ ꯀꯔꯤꯅꯣ ꯑꯩ ꯑꯩꯗꯤ ꯇꯥꯗꯦ ꯍꯥꯏꯔꯒ ꯅꯪ ꯀꯔꯤꯁꯨ ꯈꯨꯝꯗꯔꯒ
ꯉꯁꯥꯏ ꯉꯁꯥꯏ ꯑꯩꯅ ꯀꯣꯜ ꯇꯧꯕꯗꯣ ꯑꯗꯨꯗ ꯃꯤꯗꯣ ꯑꯩꯒꯤ ꯈꯣꯟ ꯃꯣꯏꯅ ꯑꯩꯒꯤ ꯍꯣꯟ ꯇꯥꯕ ꯑꯩꯅ ꯃꯣꯏꯒꯤ ꯍꯣꯟ ꯇꯥꯗꯕ
ꯑꯗꯨ ꯑꯉꯥꯎꯕꯤꯒꯤ ꯇꯥꯏꯞꯇ ꯀꯣꯜ ꯇꯧꯔ ꯂꯩꯔꯦꯕ ꯑꯗꯨꯏꯅ ꯑꯩꯅ ꯍꯪꯉꯤꯁꯤ
ꯑꯗꯨ ꯑꯗꯨ ꯑꯗꯨꯗꯣ
ꯎꯝ
ꯅꯪ ꯉꯁꯤ ꯀꯌꯥ ꯆꯥꯔꯕ꯭ꯔꯥ
ꯍꯥꯥ
ꯅꯪ ꯅꯨꯡꯇꯤꯒꯤ ꯆꯥꯕ ꯍꯤꯗꯥꯛ ꯀꯧ ꯋꯥꯠꯄꯒꯤ ꯍꯤꯗꯥꯛꯇꯣ ꯀꯌꯥꯃꯨꯛ ꯆꯥꯕ꯭ꯔꯥ ꯍꯥꯏꯕ
ꯉꯁꯥꯏ ꯑꯌꯨꯛ ꯑꯌꯨꯛꯀꯤꯗꯨ ꯆꯥꯕ ꯀꯥꯎꯍꯧꯔꯦꯕ ꯑꯗꯨꯒꯤꯅꯦ
ꯑꯦ ꯑꯁ ꯅꯪꯁꯦ ꯅꯀꯥꯎ ꯋꯥꯕꯗ ꯈꯔꯍꯦ ꯈꯔ ꯊꯦꯡꯅ ꯆꯥ ꯊꯦꯡꯅ ꯆꯥꯔꯗꯤ ꯒꯨꯂꯤ ꯑꯅꯤ ꯑꯅꯤ ꯏꯐꯦꯛꯇꯤꯞ ꯑꯣꯏꯗ꯭ꯔꯤꯕꯗꯣ ꯅꯪ ꯌꯥꯝꯅ ꯄꯨꯣꯂꯥꯞ ꯆꯥꯥꯁꯟꯒꯗꯕꯅꯦ ꯊꯦꯡꯅ ꯆꯥꯔꯗꯤ
ꯑꯁ ꯂꯣꯏꯔꯦ ꯑꯩꯕꯨ ꯁꯤꯒ꯭ꯔꯣ ꯍꯥꯏꯕ꯭ꯔꯣ
ꯊꯦꯡꯅ ꯆꯥ ꯊꯦꯡꯅ ꯆꯥꯔꯗꯤ ꯀꯩꯅꯣ ꯇꯧꯒꯗꯕ ꯕꯥ
ꯀꯩꯅꯣ ꯑꯩꯒꯥꯔ ꯅꯪꯉꯣꯟꯗꯩ ꯗꯕ꯭ꯔꯥꯏꯕꯦꯁꯟ ꯌꯥꯝ ꯂꯥꯛꯏ
ꯈꯪꯗꯦ ꯁꯤꯗ ꯀꯩꯅꯣ ꯀꯛꯆꯦꯡ ꯆꯠꯄ ꯂꯩꯔꯝꯕꯒꯤ ꯀꯛꯆꯦꯡ ꯐꯨꯒꯦ ꯍꯥꯏꯅ ꯅꯣꯇꯤꯁ ꯄꯤꯔꯛꯄ
ꯎꯝ ꯀꯔꯤ ꯀꯔꯤ
ꯀꯔꯤ ꯇꯧꯔꯨꯔꯅꯤ ꯑꯩꯗꯤ ꯅꯨꯡꯁꯤꯕꯤ ꯅꯪꯒ ꯋꯥꯔꯤ ꯁꯥꯥꯟꯅꯝꯗꯦꯅꯒ ꯂꯩꯔꯤꯁꯤꯗꯤ
ꯑ ꯃꯤꯔꯦꯝ ꯉꯥꯛꯇ ꯑꯣꯏꯔꯕꯝꯅꯤꯅ ꯑꯩꯈꯣꯏꯁꯦ
ꯑꯁ ꯎꯗꯕ ꯀꯨꯏꯔꯦ ꯅꯨꯡꯁꯤꯕꯤ ꯃꯥꯏꯊꯣꯡꯝꯁꯨ ꯌꯦꯡꯅꯤꯡꯗ꯭ꯔꯦ ꯅꯨꯡꯁꯤꯗ꯭ꯔꯗꯤ ꯑꯈꯣꯏꯒꯤ ꯑꯈꯣꯏꯒꯤ ꯍꯨꯏꯗꯒꯤ ꯍꯦꯟꯅꯗꯤ ꯅꯨꯡꯁꯤꯌꯦ ꯅꯪꯕꯨ
ꯑꯣ ꯑꯁ ꯍꯨꯏꯗꯤ ꯍꯨꯏꯒꯤ ꯆꯥꯡ ꯍꯥꯏꯔꯕ ꯑꯩꯒ
ꯏꯁ ꯑꯗꯨ ꯐꯅꯔꯥꯏ ꯐꯔꯕꯅꯤ ꯀꯥꯏꯗꯒꯤ
ꯑꯩꯗꯤ ꯃꯤꯅꯤ ꯑꯩꯗꯤ ꯃꯤꯅꯤ
ꯃꯤ ꯈꯔꯕꯨ ꯃꯤ ꯈꯔꯕꯨꯗꯤ ꯀꯛꯆꯦꯡꯗꯒꯤ ꯍꯦꯟꯅ ꯅꯨꯡꯁꯤꯌꯦ ꯍꯥꯏꯔ ꯀꯥꯟꯁꯤꯗ ꯅꯪꯗꯤ ꯍꯨꯏ ꯍꯨꯏ ꯍꯥꯏꯔꯃꯟꯗ ꯅꯂꯥꯏ ꯋꯥꯔꯤ ꯌꯥꯝ ꯃꯥꯜꯂꯝꯃꯅꯤ ꯅꯣꯛꯀꯅꯨ ꯅꯣꯛꯄꯒꯤ ꯐꯥꯏꯟ ꯂꯧꯋꯦ
ꯂꯧꯑꯣꯅ
ꯂꯧꯅ ꯀꯤꯕꯤꯗꯦ ꯑꯥꯏꯜ ꯑꯁꯦꯡꯕ
ꯑꯩꯅ ꯄꯤꯁꯨ ꯄꯤꯔꯣꯏꯗ
ꯏꯁ ꯄꯤꯒꯗꯕꯅꯤ ꯂꯧꯋꯦ ꯇꯥꯗꯤ ꯅꯣꯛꯄꯁꯤ ꯅꯪ
ꯀꯔꯤꯒꯤ ꯂꯧꯗꯣꯏꯕ
ꯅꯣꯏ ꯌꯨꯝꯗꯒꯤ ꯂꯧꯕ ꯂꯥꯛꯀꯅꯤꯅ ꯅꯪ ꯑꯟ ꯅꯆꯥꯅꯨꯄꯤꯗꯣ ꯄꯤꯒꯦ ꯍꯥꯏ ꯑꯦ ꯅꯍꯥꯟꯅꯦ ꯍꯟꯇꯛ ꯅꯣꯏ ꯌꯨꯝꯗ ꯂꯥꯛꯑꯒ ꯍꯨꯔꯥꯟꯒꯦ ꯍꯥꯏꯕ꯭ꯔꯣ ꯍꯥꯏꯌꯦ ꯅꯣꯏꯕꯥꯒ ꯋꯥꯔꯤ ꯁꯥꯟꯅꯔꯅꯤ
ꯑꯩꯁ
ꯅꯍꯥꯟ ꯅꯣꯏꯔꯣꯝꯗ ꯂꯥꯛꯄꯗꯣ ꯅꯪ ꯈꯪꯗ꯭ꯔꯕ꯭ꯔꯥ
ꯀꯥꯎꯔꯦꯅꯦ ꯑꯃꯨꯛ
ꯏꯁ ꯅꯪꯗꯤ ꯍꯧꯒꯠ ꯊꯦꯡꯕꯅꯤꯅ ꯌꯥꯍꯧ ꯊꯦꯡ
ꯅꯁꯛꯊꯤ ꯑꯩꯗꯤꯀꯣ ꯁꯛ ꯊꯤꯕ ꯃꯤ ꯎꯔꯗꯤ ꯍꯦꯛꯇ ꯍꯦꯛꯇ ꯀꯥꯎꯒꯜꯂꯦꯕ
ꯏꯁ ꯅꯍꯥꯟꯗꯣ ꯑꯩ ꯑꯩ ꯅꯠꯇꯦ ꯑꯩ ꯍꯥꯏꯒꯦ ꯑꯩ ꯏꯁꯥ ꯊꯒꯠ ꯊꯥꯒꯠꯄꯗꯤ ꯅꯠꯇꯦꯀꯣ ꯅꯍꯥꯟ ꯅꯍꯥꯟꯗꯣ ꯐꯤꯂꯝ ꯐꯤꯂꯝ ꯀꯨꯝꯅꯤꯡꯉꯥꯏ ꯀꯧꯔꯛꯄ ꯍꯦꯔꯣꯒꯤ
ꯑꯩꯅ ꯄꯩꯁꯥ ꯀꯌꯥ ꯄꯤ ꯄꯩꯁꯥꯁꯨ ꯑꯩꯁꯥꯏ ꯍꯥꯏꯗꯦ ꯅꯪ ꯄ꯭ꯔꯣ ꯇꯔꯥ ꯑꯣꯏꯔꯗꯤ ꯌꯥꯔꯕ꯭ꯔꯥ ꯍꯪꯕ ꯑꯩꯅ ꯑꯩꯉꯣꯟꯗ ꯍꯪꯂꯛꯑꯦ ꯏꯁ ꯀ꯭ꯔꯣꯔ ꯇꯔꯥꯒꯨꯝꯕꯗꯤ ꯀꯩꯁꯨ ꯄꯥꯝꯗꯦꯗ ꯑꯁ ꯀꯨꯝꯅꯤꯡꯗꯦꯗ ꯑꯩꯅ ꯍꯥꯏꯕ ꯑꯃꯨꯛꯀꯁꯨ ꯂꯥꯛ ꯑꯦ ꯑꯩꯅ ꯂꯩꯇꯦ ꯍꯥꯏꯕꯤꯌꯨ ꯍꯥꯏꯕ ꯑꯩꯈꯣꯏꯒꯤ ꯏꯃꯨꯡꯗ ꯇꯥꯕ꯭ꯔꯣ
ꯑ ꯇꯥꯏ ꯍꯦꯔꯣꯒꯤ ꯃꯅꯥꯎꯅꯨꯄꯥ ꯁꯥꯔꯝꯕꯔꯣ
ꯅꯠꯇꯦꯗ ꯍ‌ꯦꯍ‌ꯦ ꯃꯁꯛ ꯐꯖꯕꯤꯕ ꯄꯥꯅꯧ ꯍꯥꯏꯕ
ꯁꯤꯔꯗ
ꯍꯤꯡꯉꯒ ꯋꯥꯔꯤ ꯁꯥꯟꯅꯗ꯭ꯔꯒꯦ ꯁꯤꯈ꯭ꯔꯦꯗ
ꯁꯤ ꯀꯦ
ꯁꯤꯅꯤꯡꯒꯅꯨ ꯁꯤꯅꯤꯡꯒꯅꯨ ꯍꯤꯡꯅꯤꯡꯉꯣ ꯍꯤꯡꯅꯤꯡꯉꯣ
ꯑꯁ ꯌꯦꯅꯤꯡꯗ꯭ꯔꯦꯗ ꯋꯥꯊꯤ ꯃꯌꯥꯝꯁꯦ ꯇꯥꯕꯗ ꯅꯀꯣꯪ ꯏ ꯇꯥꯗꯧ ꯔꯦ
ꯅꯪ ꯏ ꯇꯥꯗꯧꯔꯦ ꯅ‌ꯣꯏ ꯄꯨꯂꯤꯁ ꯑꯥ ꯔꯦꯠ ꯀꯂꯔ ꯑꯉꯥꯡꯕ ꯑꯉꯥꯡꯕꯗꯣ ꯇꯩꯌꯣ ꯑꯗꯨꯒ ꯏ ꯇꯥꯔꯅꯤ
ꯗꯔꯝꯁꯦ ꯑꯩꯒꯤꯗꯤ ꯗꯔꯝꯁꯦ ꯍꯣꯒꯗꯧꯔꯦ
ꯀꯔꯤ ꯅꯪꯅ ꯀ‌ꯣꯟꯗꯁꯨ ꯅꯪꯅ ꯀꯣꯟꯅꯁꯨ ꯗꯔꯝ ꯂꯩꯕ꯭ꯔꯥ ꯀꯔꯝꯕ ꯗꯔꯝꯅꯣ ꯏꯁꯩ ꯁꯛꯄꯗ ꯄꯥꯏ ꯈꯣꯡꯕ ꯑꯣ ꯑꯩꯗꯤ ꯏꯁꯩ ꯁꯛꯄꯗ ꯈꯣꯡꯕ ꯗ꯭ꯔꯝ ꯑꯗꯨ ꯑꯣꯏꯔꯦ ꯈꯜꯂ ꯂꯩꯔꯝꯃꯒ ꯅꯠꯇ꯭ꯔꯁꯨ ꯁꯤ ꯀꯣꯏꯂꯥ ꯍꯥꯞꯄꯒꯤ ꯗ꯭ꯔꯝꯗꯨ ꯑꯣꯏꯔ ꯂꯩꯔꯝꯃ ꯈꯜꯂꯒ
ꯎꯝ ꯇꯧꯔꯅꯤ ꯑꯣ
ꯅꯪꯗꯤ ꯌꯥꯏꯌꯦꯦ
ꯋꯥ ꯅꯗꯤ ꯍꯥ ꯀꯔꯤ
ꯌꯥꯝ ꯅꯨꯄꯤꯒ ꯋꯥꯔꯤ ꯌꯥꯝ ꯁꯥꯟꯅꯕ ꯃꯥꯜꯂꯦꯕ ꯅꯪꯁꯦ
ꯏꯁ ꯑꯩꯗꯤ ꯅꯨꯄꯤꯒ ꯈꯪꯗꯦꯍꯦ ꯀꯔꯤꯅꯣ ꯍꯦ
ꯂꯩꯁꯥꯕꯤꯒꯔꯣ ꯑꯗꯨꯗꯤ ꯂꯩꯁꯥꯕꯤꯒꯤꯔꯣ
ꯑꯩꯗꯤ ꯀꯩꯅꯣ ꯈꯛꯇꯪ ꯁꯥꯟꯅ ꯑꯩꯈꯣꯏ ꯏꯃꯥꯒ ꯑꯩꯈꯣꯏ ꯕꯥꯒ ꯑꯩꯈꯣꯏ ꯏꯅꯥꯎ ꯏꯅꯥꯎꯄꯥꯒ ꯃꯔꯛꯇ ꯐ꯭ꯔꯤ ꯂꯩꯔꯦ ꯅꯨꯡꯉꯥꯏꯇ꯭ꯔ ꯅꯨꯡꯉꯥꯏꯇ꯭ꯔꯗꯤ ꯑꯩꯈꯣꯏ ꯍꯨꯏꯒ ꯑꯃꯨꯛ ꯁꯅꯔꯦ ꯑ ꯂꯩꯁꯥꯔꯤꯁꯦ ꯀꯥꯏꯗꯅꯗ
ꯈ꯭ꯋꯥꯏ ꯃꯆꯤꯟ ꯊꯤꯕꯁꯦ ꯅꯪ ꯑꯣꯏꯔꯝꯅꯤ
ꯀꯔꯤꯅꯣ ꯑꯩ ꯀꯃꯥꯏꯅ ꯆꯤꯟꯊꯤꯗꯣꯏꯅꯣ ꯑꯩꯁꯤ ꯅꯨꯄꯥꯅꯤ ꯑꯩ ꯃꯤꯠ ꯑꯅꯤ ꯂꯩ ꯑꯁꯤ ꯊꯤꯕ꯭ꯔꯥ ꯑꯗꯨꯗꯤ ꯑꯅꯤ ꯑꯅꯤ ꯂꯩꯌꯦ ꯑꯩ ꯅꯥꯇꯣꯟ ꯍꯣꯕ ꯑꯅꯤ ꯂꯩꯌꯦ ꯑꯩ ꯅꯥꯀꯣꯡ ꯑꯅꯤ ꯂꯩꯌꯦ ꯑꯁꯤꯁꯨ ꯑꯁꯤ ꯆꯤꯟꯊꯤꯕ꯭ꯔꯥ ꯍꯥꯏꯕ ꯑꯩ
ꯍꯣꯏ ꯍꯣꯏ ꯍꯣꯏ ꯍꯣꯏ ꯑꯗꯨꯒꯨꯝꯕ ꯂꯩꯕ ꯃꯤꯗꯨꯅꯦ ꯃꯆꯤꯟ ꯊꯤ ꯀꯤꯒꯜꯂꯤꯁ‌ꯦ
ꯁꯤꯤꯗꯕꯨ ꯃꯆꯤꯟ ꯊꯤꯑ ꯍꯥꯏꯔꯗꯤ ꯎ ꯕꯥꯕ꯭ꯔꯦ
ꯇꯧꯗꯦ ꯍꯥꯏꯕ ꯃꯤꯅ ꯏꯌꯥꯝꯕ ꯇꯧꯅꯕꯅꯦ
ꯅꯪ ꯅꯪ ꯅꯪ ꯈꯣꯟꯖꯦꯜꯗꯣ ꯀꯔꯤ ꯀꯔꯤ ꯃꯥꯟꯂ‌ꯦ ꯍꯥꯏꯒ ꯒꯥꯔꯤ ꯃꯕ꯭ꯔꯥ ꯅꯪ ꯈꯪꯕ꯭ꯔꯥ
ꯈꯪꯗ‌ꯦ ꯑꯩꯗꯤ ꯏꯁꯥꯒꯤ ꯈ‌ꯣꯟ ꯇꯥꯗ
ꯃꯦꯟ ꯈꯥꯃꯦꯟ ꯃꯁꯛ ꯑꯊꯤꯕꯗꯣ ꯃꯥꯜꯂꯦ ꯅꯪ ꯈꯣꯟꯖꯦꯜ ꯇꯧꯅ
ꯑꯧꯔꯤ ꯆ ꯃꯅꯏꯅꯦ ꯊꯤꯔꯦꯁꯨꯣ
ꯃꯍꯥꯎ ꯀꯥꯗꯤ ꯌꯥꯝ ꯈꯥꯕꯗꯣ ꯀꯃꯥꯏ ꯆꯅ ꯍꯥꯎꯕ꯭ꯔꯅꯤ ꯈꯥꯃꯦꯟ ꯑꯈꯥꯕꯗꯣ ꯎꯝ ꯌꯥꯝ ꯃꯁꯛ ꯊꯤꯕꯗꯣ
ꯑꯣ ꯑꯗꯨ ꯑꯣꯏꯔꯁꯨ ꯃꯍꯥꯎ ꯇꯣꯉꯥꯟꯕ ꯇꯣꯉꯥꯟꯕ ꯃꯍꯥꯎ ꯊꯣꯛꯇꯦꯗꯅ ꯃꯍꯥꯎꯗꯤ ꯆꯞ ꯃꯥꯟꯅꯩ
ꯆꯅꯥꯗꯦ ꯃꯁꯛ ꯊꯤꯕꯒꯤ
ꯏꯁ ꯈꯥꯃꯟꯅ ꯈꯥꯕꯕꯨ ꯆꯥꯟꯅꯗꯦ ꯍꯥꯏꯕ
ꯀꯥꯏꯗꯩ ꯆꯅꯥꯗꯣꯏꯅ‌ꯣꯍ‌ꯦ ꯑꯗꯩꯗꯤ ꯍꯨꯏ ꯍꯧꯗꯣꯡ ꯄꯤꯖꯥꯅꯤꯡꯉꯥꯏꯅꯤ ꯑꯣꯛ ꯑꯣꯛ ꯄꯤꯖꯅꯤꯡꯉꯥꯏꯅꯤ ꯏꯁ ꯅꯪꯗꯤ ꯈꯣꯟꯅꯪ ꯈꯣꯟꯖꯦꯜ ꯃꯅꯥꯕꯗ ꯑꯅꯥꯗꯨ ꯆꯥꯒꯟꯕꯒꯤꯅꯤ ꯅꯪ ꯈꯣꯟꯖꯦꯜ ꯑꯗꯨ ꯃꯥꯜꯂꯛꯏꯗꯣ
ꯃꯤ ꯑꯩꯒꯤ ꯈꯣꯟꯖꯦꯜ ꯑꯣꯏꯗ ꯅꯨꯄꯥ ꯃꯌꯥꯝ ꯇꯨꯔꯤꯅ ꯀꯩꯅꯣ
ꯏꯁ ꯇꯨꯨꯔꯤꯔꯣ
ꯍꯣꯏ
ꯑꯗꯨ ꯅꯪꯅ ꯑꯃꯨꯛ ꯍꯒꯥꯏꯍꯟꯕ
ꯍꯣꯏ ꯑꯩꯅ ꯄꯥꯝꯗ꯭ꯔꯗꯤ ꯀꯥꯎꯊꯣꯛꯄ ꯑꯩꯅ ꯐꯒꯤ ꯇꯧꯅꯤꯗ
ꯐꯒꯤ ꯇꯥꯥꯎꯒꯅꯨ
ꯐꯒꯤ ꯇꯧꯕꯅꯤ
ꯐꯒꯤ ꯇꯧꯒꯅꯣ ꯍꯥꯏꯕ ꯅꯊꯧꯔ‌ꯣ ꯏꯊꯧꯅꯦ
ꯏꯁ
ꯃꯔꯛꯇ ꯂꯥꯁꯇ ꯃꯣꯏ ꯇꯥꯃꯣ ꯍꯥꯏꯔꯛꯇꯅ ꯎꯝ ꯑꯩꯗꯤ ꯈꯨꯝꯕ ꯉꯝꯃꯣꯏꯀꯣ ꯐꯔꯛ ꯇꯥꯔ ꯑꯩꯗꯤ ꯈꯨꯝꯃꯛꯄ ꯉꯝꯃꯣꯏ ꯍꯥꯏꯕ ꯑꯩꯁꯨ ꯈꯨꯝꯃꯛꯄ ꯉꯝꯃꯣꯏ ꯍꯥꯏꯕ
ꯑꯥ ꯑꯩꯁꯨ ꯀꯧꯕ ꯉꯝꯃꯣꯏ
ꯑꯩꯗꯤ ꯈꯣꯃꯛꯄ ꯉꯝꯃꯣꯏ ꯑꯩꯗꯤ ꯅꯪ ꯃꯣꯏ ꯇꯥꯃꯣꯀ ꯍꯥꯏꯔꯛꯑꯗꯤ ꯄꯣꯛ ꯄꯥꯛ ꯄꯣꯛ ꯄꯥꯛ ꯐꯣꯔꯛꯀꯅꯤ
ꯏꯀꯥꯏꯗ ꯑꯀꯨꯝꯕ ꯃꯤꯡꯒꯧꯗ‌ꯣ ꯀꯧꯅꯕ ꯑꯩꯗꯤ ꯍꯩꯅꯗꯦꯗ
ꯂꯐꯣꯏ ꯌꯥꯝ ꯆꯥꯎ ꯂꯐꯣꯏ ꯌꯥꯝ ꯆꯥꯎ ꯍꯥꯎꯕꯅꯤ
ꯋꯥ ꯑꯣꯏꯔꯁꯨꯒ ꯑꯩꯗꯤꯒ ꯃꯤꯡꯗꯔꯦ ꯀꯥꯎꯅꯤ
ꯎꯝ ꯀꯧꯒꯗꯕꯅꯤ ꯃꯤꯡ ꯗꯥꯏꯔꯦꯛ
ꯃꯤꯡ ꯃꯤꯡ ꯊꯣꯜꯂꯤꯁꯦ ꯀꯧꯅꯕꯅꯤ ꯅꯠꯇ꯭ꯔꯣ
ꯃꯥꯅꯦ ꯑꯩꯗꯤ ꯑꯩꯗꯤ ꯅꯪ ꯉꯥꯎꯔꯁꯨ ꯅꯣꯏ ꯕꯥꯒꯤ ꯃꯤꯡꯗ ꯑꯗꯨꯝ ꯀꯧꯒꯅꯤ
ꯍꯑ ꯀꯥꯎꯣ ꯑꯩꯁꯨ ꯀꯧꯒꯅꯤ ꯃꯤꯡꯊꯣꯜꯂꯤꯁꯤꯗꯤ ꯀꯧꯅꯕꯅꯦ
ꯆꯨꯝꯃꯤꯅꯦꯦ
ꯍꯥꯗ꯭ꯔꯗꯤ ꯒꯃꯥꯏ ꯈꯪꯗ‌ꯣꯏꯕ
ꯑꯗꯨꯅꯦ ꯑꯗꯨꯕꯨ ꯑ ꯑꯩꯈꯣꯏ ꯕꯥ ꯃꯃꯤꯅꯤ ꯅꯪ ꯁꯨꯡꯈꯪ ꯈꯪꯉꯣꯏ
ꯅꯪ ꯍꯥꯏꯕꯤꯔꯗꯤ ꯈꯪꯉꯅꯤ
ꯌꯥꯝ ꯁꯥꯡꯕꯅꯦ ꯅꯥꯏꯟꯇꯤ ꯑꯩꯠ ꯂꯤꯇꯔꯁꯅꯦ
ꯁꯤꯖ
ꯑꯁ ꯑꯩ ꯃꯅꯦ
ꯋꯥ
ꯀꯔꯤꯅꯣ ꯋꯥꯊꯤ ꯀꯔꯝꯕ ꯋꯥꯔ ꯀꯥꯏꯗꯒꯤ ꯂꯥꯛꯄꯅꯣ
ꯅꯥꯏꯟꯇꯤ ꯑꯩꯠ ꯂꯤꯇꯔꯁꯔꯤꯗ ꯋꯥ ꯊꯅꯦꯕ
ꯑꯩꯗꯤ ꯃꯊꯤ ꯇꯧꯕ ꯍꯩꯇꯦ ꯑꯩꯗꯤ ꯑꯁꯦꯡ ꯑꯁꯦꯡꯕ ꯉꯥꯛꯇ ꯑꯩꯗꯤ ꯑꯁꯦꯡ ꯑꯁꯦꯪꯕ
ꯋꯥꯊꯤꯗꯣ ꯑꯁꯦꯡ ꯑꯁꯦꯡꯕꯒꯤ ꯇꯥꯏꯞꯇ ꯅꯪꯅ ꯉꯥꯡꯕ ꯑꯗꯨꯒꯤ
ꯑꯁ ꯑꯩꯗꯤ ꯑꯁ ꯋꯥꯆꯤ ꯇꯧꯕ ꯍꯩꯇꯦꯦꯛ ꯀꯥꯏꯔꯤꯅꯤꯅ ꯑꯁꯤ ꯑꯨ ꯗ ꯑꯩ ꯍꯧꯒꯠꯂꯦ ꯆꯥꯛ ꯆꯥꯔꯦ ꯑꯁꯤ ꯋꯥꯊꯤꯔꯥ ꯍꯥꯏꯕ
ꯍꯣꯏ
ꯑꯗꯨ ꯋꯥꯊꯤ ꯅꯠꯇꯦ ꯍꯥꯏꯕ ꯗꯤ ꯄꯥꯊꯤ ꯇꯧꯕ ꯍꯩꯇꯦ ꯅꯣꯏꯒꯨꯝꯅ ꯀꯔꯗꯤꯅ ꯁꯦꯡ ꯍꯥꯏꯗꯤ ꯑꯌꯨꯛ ꯍꯧꯒꯠꯂꯦ ꯑꯗꯨꯒ
ꯑꯌꯨꯛ ꯍꯧꯒꯠꯂꯒ ꯆꯞ ꯆꯥꯕ ꯍꯥꯏꯕꯁꯤꯗꯤ ꯐꯦꯛ ꯏꯠꯁ ꯑꯦ ꯐꯦꯛ
ꯅꯠꯇꯦ ꯏꯁ
ꯈꯤꯇꯪ ꯆꯥꯛ ꯆꯥꯗꯗꯤ ꯍꯤꯡꯒꯗ꯭ꯔꯣ ꯑꯗꯨꯒꯤ ꯁꯣꯏꯗꯕꯤ ꯆꯥꯛꯇꯤ ꯆꯥꯔꯅꯤ ꯂꯣꯏꯔꯦ ꯑꯗꯨꯕꯨꯗꯤ
ꯃꯤ ꯑꯗꯨꯗꯤ ꯃꯤ ꯃꯤ ꯂꯩꯇꯕ ꯌꯨꯝꯗ ꯀꯃꯥꯏꯅ ꯀꯧꯕ꯭ꯔꯥ ꯃꯤꯅ
ꯅꯪꯕꯨ ꯆꯥꯛ ꯆꯥꯗ꯭ꯔꯅꯦ ꯑꯗꯨꯗꯤ
ꯃꯤ ꯂꯩꯇꯕ ꯌꯨꯝꯅꯤ ꯃꯤ ꯂꯩꯇꯕ ꯌꯨꯝꯗ ꯀꯃꯥꯏꯅ ꯀꯧꯕ꯭ꯔꯥ ꯃꯤꯅ
ꯀꯅꯥ ꯀꯅꯥ ꯂꯩꯒꯦ ꯃꯤ ꯂꯩꯕ꯭ꯔꯣ ꯍꯥꯟꯅ ꯍꯪꯉꯣꯏꯗ꯭ꯔꯣ
ꯅꫭꯏ ꯑ ꯑꯗꯨꯗꯤ ꯈꯪꯉꯦ
ꯀꯔꯤꯅꯦꯠꯅꯣ ꯇꯧꯔꯤꯁꯤꯅ
ꯂꯦꯠꯂꯕꫭ ꯇꯥꯕꯔꫭ
ꯎꯝ ꯇꯥꯔꯦ ꯇꯥꯔꯦ
ꯅꯣꯏꯒꯤ ꯆꯨꯖꯥꯛꯗꯣ ꯆꯨꯖꯥꯛꯗꯣ ꯆꯥꯕ ꯌꯥꯔꯕ꯭ꯔꯥ ꯆꯥꯅꯤꯡꯉꯦ ꯆꯥꯕ ꯂꯥꯛꯀꯦ
ꯑꯁ ꯑꯩꯗꯤ ꯆꯤꯡꯗ ꯂꯨꯁꯨ ꯂꯩꯁꯨ ꯂꯩꯇꯅ
ꯑꯩ ꯍꯥꯏꯗꯤ ꯅꯪ ꯅꯍꯥꯟ ꯀꯩꯅꯣ ꯑꯗꯨꯗ ꯆꯠꯄ ꯅꯠꯇ꯭ꯔꯣ
ꯆꯥꯗꯦ ꯆꯨꯖꯥꯛꯀ ꯆꯥꯕ ꯐꯪꯗꯦ ꯇꯝꯄꯥꯛꯁꯤꯗ ꯂꯩꯔꯨꯕꯩ
ꯈꯪꯉꯦꯕ ꯅꯪꯗꯤ ꯇꯟ ꯌꯥꯝ ꯇꯥꯏꯕꯗꯣ ꯀꯃꯥꯏꯅ ꯆꯥꯕ ꯐꯪꯒꯗꯣꯏꯅꯣ ꯍꯥꯏꯕ
ꯍꯧꯖꯤꯛ ꯃꯇꯝꯁꯤꯗꯕꯨ ꯀꯥꯏꯗꯒꯤ ꯀꯅꯥꯅ ꯊꯥꯔꯛꯇꯦꯕ ꯑꯩꯈꯣꯏꯅꯁꯨ ꯑꯩꯈꯣꯏ ꯌꯨꯝꯗ ꯊꯥꯔꯁꯨ ꯊꯥꯔꯛꯇꯦꯕ
ꯎꯝ ꯌꯥꯝ ꯇꯜꯂꯒ ꯑꯗꯨ ꯑꯗꯨꯅ ꯊꯕꯛ ꯌꯥꯝ ꯀꯟꯕꯩꯇꯥꯞꯇ ꯇꯧꯒꯅꯨꯀꯣ ꯆꯩ ꯂꯥꯛꯀꯅꯤ ꯅꯪ
ꯅꯪꯉꯣꯟꯗꯒꯤꯗꯤ ꯍꯦꯜꯂꯝꯅꯤꯗ ꯅꯪꯗꯤ ꯃꯃꯥ ꯕꯕꯥꯅ ꯊꯣꯡꯕ ꯆꯥꯛꯇꯣ ꯈꯛꯇ ꯇꯥꯔ ꯂꯩ
ꯑꯦ ꯍꯧꯖꯤꯛꯀꯥꯟꯗꯤ ꯑꯩ ꯏꯊꯟꯗ ꯊꯣꯡꯉꯦ ꯑꯩ ꯏꯊꯟꯗ ꯊꯣꯡꯉꯦ ꯏꯊꯟꯗ ꯊꯣꯡꯉꯦꯍꯦ ꯍꯧꯒꯠꯂꯅꯤ ꯍꯧꯒꯠꯂꯅꯤ ꯆꯥꯡ ꯌꯦꯟꯁꯥꯡ ꯇꯣꯅꯤ ꯈꯔ ꯂꯩꯔꯦ ꯏꯁ ꯅꯪꯁꯦ ꯊꯥꯖꯕꯒꯤ ꯋꯥꯡꯃ ꯋꯥꯡꯃ ꯋꯥꯡꯃ ꯍꯥꯏꯕꯗꯣ ꯌꯥꯝ ꯋꯥꯠꯂꯦ
ꯅ ꯆꯥꯛ ꯊꯣꯡꯕ ꯍꯥꯏꯕꯁꯦ ꯋꯥꯟ ꯄꯥꯔꯁꯦꯟ ꯈꯛꯇꯅꯤ ꯑꯌꯥꯝꯕꯗꯤ ꯅꯨꯄꯤꯅ ꯉꯥꯛꯇ
ꯑꯗꯨ ꯑꯗꯨ ꯋꯥꯟ ꯄꯥꯔꯁꯦꯟꯗꯣ ꯑꯩꯅꯦ ꯌꯥꯔꯦꯀꯣ ꯑꯗꯨꯗꯤ ꯋꯥꯟ ꯄꯔꯁꯦꯟꯗꫭ ꯏꯄꯥꯅꯦ ꯏꯁ ꯅꯣꯏꯕ ꯅꯣꯏꯕꯗꯣ ꯄꯨꯡ ꯇꯔꯦꯠ ꯃꯈꯥꯏ ꯅꯤꯄꯥꯜ ꯃꯥꯄꯜ ꯑꯗꯨꯋꯥꯏꯗ ꯍꯧꯒꯠꯂꯒ ꯑꯩꯈꯣꯏ ꯕꯥꯅꯤ
ꯀꯨꯝꯕꯤꯌꯦ
ꯑꯩ ꯍꯥ ꯉꯁꯤꯁꯦ ꯀꯔꯤ ꯅꯨꯃꯤꯠꯔꯥ ꯑꯗꯨꯗꯤ ꯍꯥꯏꯕ ꯍꯥꯏ ꯅꯠꯇꯦ ꯅꯣꯡꯃꯥꯏꯖꯤꯡꯒꯤ ꯃꯌꯥꯝꯕ ꯅꯦ
ꯏꯁ ꯅꯣꯏꯒꯤ ꯅꯣꯡꯃꯥꯏꯖꯤꯡꯗꯣ ꯈꯪꯗꯦ ꯑꯩꯗꯤ
ꯏꯁ ꯅꯪ ꯅꯪꯁꯦ ꯀꯔꯤ ꯃꯤꯅꯣꯀꯣ ꯑꯩꯁꯨ ꯈꯥꯎ ꯀꯥꯎꯔꯦꯅꯦ ꯅꯀꯣꯛ ꯀꯌꯥꯃꯨꯛ ꯋꯥꯠꯄ꯭ꯔꯥ ꯅꯀꯣꯛ ꯀꯌꯥꯃꯨꯛ ꯋꯥꯠꯄ꯭ꯔꯥ ꯍꯥꯏꯕꯗꯨ ꯀꯥꯎꯒꯔꯦꯅꯦ
ꯆꯤꯅꯦ ꯑꯩꯗꯤ
ꯅꯪꯒꯤꯗꯣ
ꯐꯤꯐꯇꯤ ꯐꯤꯐꯇꯤ
ꯅꯪꯒꯤꯗꯣ
ꯑꯩꯗꫭ ꯀꯩꯗꯧꯔꯦꯕ
ꯑꯩꯈꯣꯏꯔꯣꯝꯗ ꯌꯥꯝꯅ ꯂꯩꯌꯦ
ꯑꯣ ꯅꯪꯁꯨ ꯑꯗꯨꯒꯨꯝꯕꯔꯥ
ꯈꯣꯏꯔꯣꯝꯗ ꯌꯥꯝꯅ ꯂꯩꯌꯦ ꯅꯪꯒꯤꯗꯣ
ꯅꯪꯒ ꯃꯥꯟꯅꯕ꯭ꯔꯥ ꯌꯦꯡꯉꯣ
ꯅꯣꯏꯔꯣꯟꯗ ꯄꯥꯟꯕꯤꯒꯨꯝꯕ ꯂꯩꯕ꯭ꯔꯥ
ꯂꯩꯇꯦ ꯑꯗꯨꯝꯕ
ꯑꯩꯁꯨ ꯎꯗꯕ ꯀꯨꯏꯔꯦ ꯑꯁ ꯔꯨꯝ ꯑꯩꯈꯣꯏꯔꯣꯝꯗ ꯀꯩꯅꯣ ꯇꯥꯕ꯭ꯔꯣ
ꯎꯝ ꯎꯝ ꯇꯥꯗꯕ꯭ꯔꯣ
ꯇꯥꯏꯑꯦ ꯇꯥꯏꯑꯦ ꯅꯪ ꯈꯨꯝꯗꯔꯒ ꯑꯩꯈꯣꯏ